ꯍ ꯇꯥꯏ
ꯍ
ꯇꯄꯤꯦ ꯇꯄꯤꯦ ꯏꯇꯦ ꯁꯤꯡ ꯇꯧꯕ ꯍꯧꯔꯒ ꯍꯣꯏ ꯍꯧꯔꯒ ꯑꯃꯛ ꯀꯥꯈꯅꯦ
ꯍꯣꯏ ꯍꯧꯖꯤꯛꯀꯥꯟꯅꯤ ꯅꯪꯒꯤꯗꯨ ꯀꯅꯥ ꯀꯅꯥ ꯂꯩꯕ꯭ꯔꯥ ꯅꯪꯒꯤ
ꯀꯦ ꯍꯥꯏꯔ
ꯅꯪꯒꯤꯗꯨ ꯅꯪꯒꯤꯁꯨ ꯂꯩꯕ꯭ꯔꯣ ꯍꯧꯖꯤꯛꯀꯥꯟꯗꯤ ꯅꯨꯡꯁꯤꯅꯕꯗꯣ
ꯑꯦ ꯅꯪ ꯈꯪꯗꯕꯅꯦ ꯑꯩ ꯑꯩꯒꯤꯗꯤ ꯀꯅꯥꯁꯨ ꯂꯩꯇꯦ
ꯃꯤꯔꯥ ꯅꯗꯥ
ꯑꯦ ꯅꯪ ꯈꯪꯅꯕꯒꯤꯅꯦ ꯑꯩꯗꯤ ꯎꯗꯣꯡꯕꯗꯣꯟꯇ꯭ꯔꯁ ꯅꯤꯀꯣ ꯑ ꯀꯔꯤ ꯍꯥꯏꯗꯅ ꯑꯃꯅꯤ ꯑꯗꯨꯝ ꯂꯥꯛꯑꯁꯨ ꯑꯩꯗꯣ ꯀ ꯀꯥꯔꯅꯣ ꯇꯃꯤꯦ ꯋꯥ ꯆꯦ ꯋꯥ
ꯄ꯭ꯔꯣꯄꯣꯁꯇꯤ ꯇꯧꯔꯛꯀꯗꯧ ꯃꯥꯜꯂꯦꯗ ꯅꯪꯕꯨꯁꯨ ꯌꯥꯝꯅ
ꯌꯥꯝꯅꯗꯤꯤ ꯅꯠꯇꯦꯅ ꯑꯃ ꯑꯅꯤ ꯑꯗꯨꯝ ꯉꯥꯛꯛꯇꯤ ꯂꯥꯛꯑꯦ ꯏꯗꯦ ꯍꯥꯏꯅ ꯀꯣ ꯕꯤꯂ ꯍꯥꯎꯒ ꯂꯦ ꯄꯤꯗ ꯃꯣꯏꯗꯣ ꯌꯥꯝ ꯑꯉꯥꯡ ꯑꯣꯏꯌꯦꯕ
ꯎꯝ ꯑꯉꯥꯡꯗꯤ ꯇꯠꯂꯦ ꯑꯉꯥꯡꯗꯤ ꯐꯠꯇꯦ
ꯑ
ꯑꯍꯥꯟ ꯑꯣꯏꯕ ꯈꯔ ꯚ꯭ꯌꯥꯟ ꯇꯥꯕ ꯌꯦꯡꯉꯨ
ꯃꯇ ꯃꯅꯤ ꯏꯦ ꯀꯁꯨꯣ ꯂꯥꯛꯇꯦ
ꯎꯝ ꯑꯩꯈꯣꯏꯔꯣꯝꯗ ꯂꯩꯕꯗꯣ ꯑꯩꯈꯣꯏꯒꯤ ꯅꯪꯒꯤ ꯅꯪꯒꯤ ꯁꯤꯁꯇꯔꯁꯤꯡꯗꯣ
f ꯅꯩꯕꯅꯦꯦ ꯅꯩꯕꯅꯦ ꯃꯥꯗꯨ ꯌꯥ ꯑꯇ ꯍꯒꯅꯤ
ꯃꯥꯅꯦ ꯑꯟꯁ ꯇꯧꯁ ꯅ ꯋꯥꯔꯤꯔꯤ ꯁꯥ ꯍꯥꯕꯅꯦ
ꯍꯣꯏ ꯐꯣꯟ ꯑꯗꯨꯝ ꯆꯝꯅꯤ ꯏꯃꯥꯅ ꯍꯥꯏꯕ꯭ꯔꯥ
ꯍꯣꯏ ꯏꯅꯨꯄꯤꯅꯁꯨ ꯍꯥꯕꯅꯦ
ꯑꯥ ꯇꯅ
ꯑꯗꯨꯝ ꯔꯤꯄꯣꯔꯠ ꯄꯤꯗ
ꯑ ꯑ ꯍ ꯊꯦ ꯆꯦ ꯍꯣꯏ ꯃꯥꯅ ꯑꯩꯉꯣꯟꯗꯁꯨ ꯍꯥꯏꯔꯛꯄꯅꯦ
ꯑꯥ
ꯑꯗꯣ ꯃꯥ ꯀꯣꯟꯃꯤꯟꯅꯕ ꯅꯨꯄꯥ ꯑꯃ ꯅꯨꯄꯥ ꯂꯩꯌꯦꯕ
ꯑꯝ
ꯑꯩꯒꯤ ꯐ꯭ꯔꯦꯟ ꯏꯃꯥꯟꯅꯤꯕꯤ ꯏꯃꯥꯟꯅꯕ ꯃꯥꯒꯤ ꯏꯃꯥꯟꯅꯕ ꯂꯩꯌꯦꯕ ꯃꯥꯒꯤ ꯏꯃꯥꯟꯅꯕꯒꯤ ꯐ꯭ꯔꯦꯟꯅꯦꯕ ꯅꯨꯄꯥꯗꯣ ꯃꯥꯉ ꯀꯣꯏꯣ ꯑꯗꯨ ꯈ꯭ꯔ ꯍꯥꯏꯣ ꯑꯗꯨ ꯑꯣꯏꯔꯒꯗꯤ ꯈꯪꯉꯔꯣꯏ ꯃꯥꯒ ꯄꯨꯟꯅꯩ ꯍꯥꯏꯕ
ꯑꯥ ꯑꯥ ꯌꯥꯏꯌꯦ ꯃꯣꯏ
ꯄꯤꯁꯤꯦ ꯑꯗꯨꯝ ꯇꯧꯒꯦ
ꯍꯧꯖꯤꯛ ꯃꯣꯏ ꯃꯣꯃꯣ ꯁꯦꯝꯕꯒꯤ ꯌꯨꯝꯗ ꯂꯩꯕ ꯅꯨꯄꯥꯗꯨ
ꯍꯣꯏ
ꯑꯗꯨꯁꯨ ꯂꯣꯏꯔꯦ
ꯃꯥꯅꯤꯗꯣ ꯁꯉ ꯅꯤ ꯁꯦ
ꯍꯣꯏ
ꯑꯣꯥꯏꯅꯤ ꯇꯃꯗ
ꯑꯩꯈꯣꯏ ꯌꯨꯝꯗꯁꯨ ꯃꯣꯏ ꯑꯗꯨꯝ ꯀꯣꯏꯔꯛꯅꯤ
ꯅ ꯆꯕ ꯤꯁꯨꯣ
ꯂꯣꯏ ꯑꯩꯁꯨ ꯀꯣꯏꯔꯛꯒꯅꯤ
ꯌꯥ ꯌꯥ ꯌꯥ
ꯅꯤꯗꯤ ꯀ ꯐꯦꯡ ꯇꯧꯔꯒ ꯂꯩꯔꯤꯅꯤ
ꯑꯉꯥꯡ ꯑꯗꯨꯃꯥꯏ ꯇꯧꯔꯗꯤ
ꯅꯕꯣꯛꯁꯨ ꯗ꯭ꯔꯦꯁ ꯃꯥꯅ ꯄꯤꯕ ꯅꯨꯄꯤ
ꯑꯥ ꯑꯥ ꯍꯣꯏ ꯑꯋꯥ ꯑꯋꯥ
ꯑꯗꯨꯒ ꯁꯣꯛꯁꯨ ꯑꯦꯗꯤꯗꯥꯁꯔ ꯄꯨꯃꯥ ꯀꯤꯔ ꯌꯥꯝ ꯂꯩꯕꯅꯦ
ꯍ ꯅꯨꯄꯥ ꯑꯉꯥꯡꯁꯤꯡꯗꯣ ꯀꯔꯤ ꯍꯥꯏꯗꯣꯏꯅꯣ ꯌꯥꯝ ꯆꯥꯎꯈ꯭ꯔꯦꯁꯤ ꯌꯥ ꯍꯥꯏꯗꯅ
ꯃꯥꯒꯤ ꯂꯣꯡꯄꯦꯟꯁꯨ ꯑꯇꯥꯡ ꯑꯇꯥꯡꯕ ꯉꯥꯛꯛꯇ ꯖꯣꯒꯥꯔꯥ ꯑꯗꯨꯒ ꯖꯤꯟꯁꯁꯤꯡꯗꯣ ꯍꯧꯖꯤꯛꯀꯥꯟ ꯁ‌ꯦꯠ ꯎꯝ ꯍꯧꯖꯤꯛꯀꯥꯟ ꯁꯦꯠꯄꯗ ꯑꯗꯣ ꯖꯤꯟꯁ ꯂꯣꯡꯄꯦꯟꯁꯤꯡꯗꯨ
ꯌꯥꯝ ꯂꯩꯕꯅꯦꯍ‌ꯦ ꯇꯤ ꯁꯥꯔꯠꯁꯨ ꯌꯥꯝ ꯂꯩ
ꯌꯥꯝ ꯅꯨꯡꯁꯤꯈ꯭ꯔꯕ ꯃꯥꯜꯂ‌ꯦꯀ‌ꯣ
ꯍꯣꯏ ꯃ‌ꯦꯛꯅꯥꯁꯀꯤꯁꯨ ꯃꯨꯖꯥꯁꯤꯡ ꯄꯤꯕꯅꯦ ꯃꯥꯅ ꯃꯥꯒꯤ ꯅꯨꯄꯤꯅ
ꯎꯝ ꯃ‌ꯦꯛꯅꯥꯁꯀꯤꯁꯨ ꯃꯨꯖꯥ ꯀ‌ꯦꯞ ꯀ꯭ꯔꯤꯔꯤꯅꯣ ꯄꯤꯕꯤꯅꯦ ꯃꯥꯒꯤ ꯏꯁꯅꯥꯄꯣꯠꯁꯨ ꯄꯤꯕꯅꯦ ꯌꯥꯝ ꯅꯣꯡꯅꯤꯡꯕꯅꯦ ꯃꯣꯏꯒꯤ ꯃꯄꯥ ꯃꯃꯥꯈꯣꯏꯁꯨ ꯂꯣꯏꯅ ꯈꯪꯈ꯭ꯔꯦ ꯃꯕꯥꯟꯅꯤꯒꯤꯗꯤ
ꯌꯝ ꯑꯉꯥꯡ ꯑꯣꯏꯔꯗꯤꯅꯦ ꯍꯥꯏꯗꯅ ꯇꯅ ꯈꯪꯖꯩꯦ
ꯅꯪꯒꯤꯁꯨ ꯂꯩꯔꯗꯤ ꯋꯥꯆꯦꯞꯇ ꯐꯣꯇꯣ ꯊꯥꯔꯛꯑꯣꯀꯣ
ꯂꯩꯔꯔꯣꯏ ꯑꯩꯒꯤꯗꯤ
ꯂꯩꯒꯅꯤꯗ ꯅꯪꯒꯤꯁꯨ
ꯑꯥ ꯑꯩꯕꯨ ꯊꯖꯥꯎꯑꯣ ꯀꯔꯤꯅꯣ ꯑꯩꯅ ꯑꯗꯨꯝ ꯍꯥꯏꯕꯗ ꯃꯤ ꯀꯅꯥꯁꯨ ꯊꯥꯖꯕ ꯂꯩꯇꯦ ꯑꯗꯨꯒꯤꯅꯦ ꯊꯥꯖꯧꯋ‌ꯣ ꯅꯪꯗꯤ ꯑꯩꯒꯤ ꯐ꯭ꯔꯦꯟꯁꯤꯡꯗꯣ ꯑꯗ‌ꯣ ꯃꯈꯣꯏꯗꯤ ꯈꯪꯕꯅꯦ ꯑꯗꯨꯝꯒꯨꯝꯕ ꯍꯥꯏ ꯇꯧꯋ‌ꯦ
ꯅꯪꯒꯤ ꯐ꯭ꯔꯦꯟ ꯁꯤꯡꯒꯤꯗꯤ ꯂꯩꯔꯝꯅꯤꯅꯦ
ꯃꯈ‌ꯣꯏꯁꯨ ꯂꯩꯕꯗ‌ꯣ ꯑꯁꯤꯗ ꯂꯩꯕꯗ‌ꯣ ꯅꯨꯄꯤꯁꯤꯡ ꯆꯤꯡꯕꯥꯎ ꯌꯥꯝꯃꯦ ꯅꯨꯨꯄꯥ ꯂꯩꯇꯕꯒꯤꯀꯣ ꯂꯥꯎꯔꯁꯨ ꯍꯣꯏ ꯑꯗꯣ ꯀꯔꯤ ꯍꯥꯏꯗ‌ꯣꯏꯅꯣ ꯑꯗꯨꯝ ꯁꯥꯟꯅꯔꯒ ꯃꯤ ꯂ‌ꯣꯏꯈ꯭ꯔꯕꯗꯣ
ꯎꯝ
ꯑꯗꯨ ꯃꯥꯏ ꯇꯧ ꯒ
ꯍꯣꯏ ꯁꯤꯡꯒꯜ ꯂꯩꯕꯅꯁꯨ ꯐꯩ ꯐꯖꯥꯅ ꯊꯤꯒꯗꯕꯅ‌ꯦ ꯍꯧꯖꯤꯛꯀꯥꯟ ꯅꯨꯄꯥꯁꯤꯡ ꯉꯥꯎꯁꯤꯟꯅꯕ ꯌꯥꯝꯕꯀ‌ꯣ ꯑꯗꯨꯒꯤ ꯐꯖꯅ ꯌꯦꯡꯔꯒ ꯅꯨꯡꯁꯤꯒꯗꯕꯅꯤ ꯃꯤ ꯌꯥꯝ ꯅꯨꯡꯁꯤꯕꯁꯨ ꯃꯤꯅ ꯀꯩꯅꯣ ꯇꯧꯕꯅꯦ ꯁꯤ ꯅꯨꯄꯤꯗꯤ ꯅ ꯑꯗꯨꯝ ꯍꯥꯏꯕꯅ‌ꯦ ꯑꯗꯨꯝ ꯍꯥꯏꯗꯅꯤꯡꯉꯥꯏ ꯇꯧꯒꯗꯕ
ꯑꯩꯈꯣꯏꯒꯤ ꯃꯔꯝꯗ‌ꯣ ꯃꯈꯣꯏ ꯌꯥꯝ ꯈꯪꯒꯅꯤꯕꯀꯣ ꯅꯠꯇ꯭ꯔꯣ
ꯎꯝ
ꯑꯗꯨꯅ ꯅꯨꯄꯤ ꯃꯗꯨ ꯔꯤꯄꯣꯔꯠ ꯇꯧꯒꯟꯕ ꯅꯨꯄꯤꯒꯤꯗꯤ ꯂꯩꯇ꯭ꯔꯤ ꯑꯣ
ꯃꯥꯗꯤ ꯑꯗꯨꯝ ꯃꯃꯥ ꯇꯥꯎꯗ‌ꯦ ꯍꯥꯏꯌ‌ꯦ ꯂꯩꯇ‌ꯦ ꯍꯥꯏꯌ‌ꯦ ꯃꯥꯅꯁꯨ ꯑꯗꯨꯝ ꯍꯥꯏꯕꯅꯦ ꯍꯥꯏꯌꯦ ꯑꯗꯨꯅꯦ ꯃꯥꯗꯨ ꯁꯪꯉꯒ ꯃꯁꯥꯅ ꯌꯥꯝ ꯐꯗ‌꯭ꯔꯅ ꯇꯧꯕꯅ‌ꯦ
ꯎꯝ ꯕꯣꯗꯤꯗꯤ ꯂꯣꯏꯈ꯭ꯔꯦ ꯌꯥꯝ ꯐꯔꯒ ꯂꯩꯔꯦ ꯃꯥꯅꯤ
ꯍ‌ꯣꯏ ꯑꯗꯨꯅ‌ꯦ ꯑꯩ ꯂꯥꯛꯔꯒ ꯃꯈ‌ꯣꯏ ꯑꯅꯤꯒꯤ ꯑꯣ ꯀꯔꯤ ꯍꯥꯏꯅ ꯃꯆꯥꯥꯎꯒꯨꯝꯕ ꯍꯥꯏ ꯇꯥꯕꯅꯤ ꯑꯩ ꯌꯥꯝ ꯀꯪꯉ‌ꯦ ꯀꯩ ꯆꯥꯔꯒ ꯇ ꯈꯪꯗꯦ ꯌꯥꯝ ꯀ ꯑꯩꯗꯣ ꯌꯥꯝ ꯀꯪꯉꯁꯨ
ꯎꯝ
ꯑꯩꯒꯤ ꯏꯃ꯭ꯌꯨꯟ ꯁꯤꯁꯇꯦꯝꯔ‌ꯣ ꯑꯗꯨꯒꯨꯝꯕꯗꯤ ꯐꯕ
ꯑꯣ
ꯍꯥꯏꯁꯤ ꯑꯁꯤꯗ ꯑꯣꯔꯦꯟꯁꯇ ꯂꯥꯛꯅꯤꯅ ꯑꯗꯨꯗꯤ ꯌꯦ ꯉꯁꯤꯐꯥꯎ ꯀꯌꯥꯅ ꯌꯦꯎꯗꯕꯗꯣ
ꯑꯥ
ꯑꯗꯨꯒꯨꯝꯕꯗꯤ ꯂꯩꯇꯦꯕ ꯑꯃ ꯑꯅꯤꯒ ꯑꯗꯨꯝ ꯈꯥꯛꯇꯅꯦꯕ
ꯌꯥꯝ ꯐꯥꯏꯅꯦ
ꯑꯥ ꯏꯁꯥꯥꯁꯦ ꯌꯥꯝ ꯐꯥꯏꯌꯦ ꯑꯗꯨꯕꯨ ꯌꯥꯝ ꯀꯪꯕ
ꯑꯗꯨ ꯍꯛꯇ ꯐꯔꯗꯤꯔꯦ
ꯍꯛꯆꯥꯡ ꯐꯠꯇ꯭ꯔꯗꯤ ꯀꯥꯟꯅꯗ꯭ꯔꯦ
ꯏꯃꯥꯟꯅꯕꯤ ꯍ‌ꯣꯏ ꯂꯩꯕ ꯍꯣꯏ ꯃꯁꯥꯗꯤ ꯌꯥꯝ ꯏꯃꯨꯟꯁꯤꯁꯇ‌ꯦꯝꯗꯣ
ꯄꯩꯁꯥ ꯇꯥꯕꯒꯤ ꯏꯁꯣꯔꯅ ꯅꯨꯡꯁꯤꯕꯤꯕꯅ‌ꯦꯍꯦ
ꯑꯗꯨꯅꯦ
ꯑꯗꯨꯒ ꯑꯩꯈꯣꯏ ꯔꯨꯝꯒꯤ ꯅꯨꯄꯤ ꯑꯃ ꯂꯩꯕꯗꯨ ꯃꯥꯗꯤ ꯂꯣꯏꯈ꯭ꯔꯕ꯭ꯔꯣ ꯃꯥꯒꯤ ꯀꯣꯔꯣꯔꯁꯇꯣ
ꯀꯅꯅꯣ
ꯃ ꯑꯗꯣ
ꯖꯤꯅꯥ ꯕ꯭ꯔꯣ ꯅꯥꯃ ꯑ ꯑꯥ ꯃꯥꯗꯤ ꯃꯥꯒꯤ ꯊꯕꯛ
ꯑꯣ ꯑꯣ ꯐꯪꯗ꯭ꯔꯤꯕꯔꯤꯕ꯭ꯔꯣ
ꯍꯪꯕ ꯃꯅꯦꯔꯦ
ꯅꯣꯏꯁꯨ ꯃꯣꯏꯅꯗꯤ ꯊꯕꯥꯛ ꯊꯅꯤ ꯀꯣ
ꯌꯥꯝꯅꯨꯡꯅꯤ ꯑꯩ
ꯅꯦꯛꯁ ꯏꯅꯦꯦꯅꯒꯗ ꯀꯣ
ꯅꯣꯏꯁꯨ ꯅꯣꯏꯁꯨ ꯅꯦꯛꯁ ꯏꯔꯗꯤ ꯀ ꯀꯣꯔꯁ ꯅꯣꯏ ꯈꯅꯤꯀꯣ
ꯍꯣꯏ ꯑ ꯑꯁꯇ ꯑꯔ ꯃꯒ
ꯏꯁ ꯂꯣꯏꯔꯗꯤ ꯅꯨꯡꯉꯥꯏꯅꯦ
ꯎꯝ ꯂꯣꯏꯔꯗꯤ ꯊꯕꯛ ꯇꯧꯔꯣ ꯊꯕꯛ ꯇꯧꯔꯗꯤ ꯅꯨꯡꯉꯥꯏꯏ ꯏꯃꯥ ꯄꯥꯈꯣꯏꯁꯨ
ꯅꯣꯏꯒꯤ ꯅꯣꯏꯒꯤ ꯑ ꯔꯥꯏꯁꯇꯤ ꯍꯧꯕ꯭ꯔꯥ ꯀꯃꯥꯏꯅ ꯇꯧꯕ꯭ꯔꯥ ꯁꯄꯔ ꯐꯥꯏꯟ ꯆꯕ ꯔꯛꯄꯤ ꯆꯕ꯭ꯔꯣ
ꯀꯅ ꯍꯝꯕ ꯂꯩꯗꯁꯨ ꯑ
ꯎꯝ
ꯇꯄꯗꯃ ꯍꯒꯗ ꯑꯗꯨꯗ ꯌꯥ
ꯆꯥꯛꯇꯤ ꯍꯧꯕ꯭ꯔꯥ
ꯍꯝ
ꯑꯗꯨ꯭ꯔ ꯇꯧꯈꯤꯒꯦ ꯃꯥꯅ ꯀꯌꯥ ꯄꯤꯕꯅꯣ
ꯍꯧꯖꯤꯛ ꯑꯃꯗ ꯐꯣꯔꯇꯤ
ꯍꯧꯖꯤꯛꯅꯦ ꯋꯥ ꯐꯠꯇꯕ꯭ꯔꯣ
ꯇꯥꯗꯕꯔꯣ
ꯍꯥꯥ
ꯇꯔꯕꯔꯣ ꯇꯥꯕꯔꯣ
ꯍꯨꯖꯤꯛꯀꯤ
ꯑꯥꯢ ꯐꯣꯔꯇꯤ ꯐꯥꯏꯕ ꯂꯥ ꯐꯣꯔꯇꯤ ꯐꯥꯏꯕ ꯂꯥ ꯑꯗꯨꯒꯨꯝꯕ ꯂꯩ ꯃꯃꯥꯏꯅ ꯑꯩꯈꯣꯏ ꯕꯦꯛ ꯑꯃ ꯂꯩꯕꯗꯣ
ꯑꯗꯨ ꯂꯩꯕ꯭ꯔꯥ
ꯍꯥ
ꯑꯩꯈꯣꯏꯒꯤ ꯔꯥꯏꯁꯇꯣ ꯕꯣꯔꯥ ꯑꯃ ꯂꯩꯕ꯭ꯔꯥ ꯀꯦꯖꯤ ꯀꯦꯖꯤ ꯂꯩꯕ꯭ꯔꯣ
ꯁꯗꯤ ꯐꯅꯦ
ꯀꯔꯝꯃꯗꯤ ꯕꯣꯔꯥ ꯑꯃꯗ ꯋꯥꯟ ꯊꯥꯎꯖꯟ ꯑꯩꯠ ꯍꯟꯗ꯭ꯔꯦꯠ ꯐꯤꯐꯇꯤꯅꯦ
꯭ꯕꯔꯥꯎ ꯍꯥ ꯑꯇꯩꯒꯤꯗꯤ ꯕꯣꯔꯗꯣ ꯑꯗꯣ ꯑꯗꯨꯗꯤ ꯆꯥꯎꯅ ꯑꯈꯣꯏꯒꯤꯁꯦ ꯄꯤꯛꯄꯥꯅꯦ
ꯎ ꯎ ꯑꯣ ꯑꯣ ꯄꯤꯛꯇꯨꯗꯤ
ꯑꯗꯨꯒꯥ ꯍꯣꯏ ꯀꯩ ꯀꯩ ꯀꯩ ꯍꯥꯏꯗꯣꯏꯅꯣ ꯃꯌꯥꯡ ꯊꯦꯡꯉꯦ ꯑꯣ ꯗꯨꯀꯥꯟꯗ ꯍꯥꯏ ꯗꯨꯝꯕ ꯖꯣꯟꯕꯗꯣ
ꯑꯦ ꯄꯣꯇꯦꯇꯣꯒꯨꯝꯕꯗꯤ ꯀꯦꯖꯤꯅ ꯀꯤꯌꯥꯔꯥ ꯅꯣꯏꯔꯣꯝꯗ
ꯎꯝ
ꯑꯂꯨꯒꯨꯝꯕꯗꯣ ꯅꯣꯏꯔꯣꯝꯅ ꯀꯦꯖꯤꯗ ꯀꯌꯥꯔꯥ
ꯅꯨꯡꯇꯤ ꯇꯥꯕꯔꯣ
ꯇꯥꯕꯔꯣ
ꯇꯥꯗꯕ꯭ꯔꯣ
ꯑꯂꯨꯗꯣ ꯀꯦꯖꯤ ꯇꯥꯔꯦ ꯍꯧꯖꯤꯛꯇꯤ
ꯍꯣꯏ ꯇ꯭ꯋꯦꯟꯇꯤ ꯍꯥꯏꯔꯒ ꯕꯦꯛꯋꯥꯔꯗ ꯅꯦꯠꯋꯥꯛ ꯐꯗꯕꯥ ꯃꯥꯜꯂꯦ ꯇ꯭ꯋꯦꯟꯇꯤ ꯍꯥꯏꯕꯅꯦ ꯇ꯭ꯋꯦꯟꯇꯤ ꯇꯨ ꯖꯦꯔꯣ ꯀꯦꯖꯤ ꯑꯃꯥꯗꯥ
ꯑꯃ
ꯑꯂꯨ ꯈꯣꯏ ꯑꯣꯅꯤꯌꯟ ꯈꯣꯏꯗꯤ ꯑꯗꯨꯝ ꯌꯥꯏꯗ ꯇꯋꯤꯟꯇꯤ ꯇꯦꯇꯣ ꯑꯣ ꯑꯣꯔ ꯑꯣꯅꯤꯌꯣꯟ ꯈꯣꯢꯗꯤ ꯑꯣꯅꯤꯌꯣꯟ ꯑꯣꯅꯤꯌꯟꯒ ꯄꯣꯇꯦꯇꯣ ꯑꯩꯈꯣꯏꯗꯤꯀꯣ ꯇꯋꯦꯟꯗꯤ ꯇꯋꯦꯟꯇꯤ ꯑꯗꯨꯝ ꯉꯧꯕꯅꯦꯕ
ꯗꯨꯏ ꯄꯣꯇꯦꯇꯣꯗꯣ ꯀꯤꯖꯤꯅ ꯊꯔꯇꯤ
ꯑꯣ ꯌꯥꯝ ꯇꯥꯡꯕꯅꯦ ꯑꯗꯨꯗꯤ ꯊꯕꯤ ꯑꯣꯏꯔꯗꯤ ꯎꯃ ꯎ
ꯑꯀꯤ
ꯑ
ꯎꯝ
ꯅꯦꯠꯋꯥꯛ ꯌꯥꯝ ꯇꯥꯞꯄꯦꯍꯦ
ꯑꯣ
ꯃꯐꯝꯁꯨ ꯅꯦꯠꯋꯥꯛ ꯌꯥꯗꯦ ꯐꯠꯇꯦꯕ ꯑꯩꯈꯣꯏ ꯆꯠꯂꯨꯔꯣꯗ ꯕꯣꯜ ꯌꯦꯡꯂꯥꯗꯤ ꯑꯃꯨꯛ ꯍꯧꯒꯠꯄꯗꯣ ꯉꯝꯂꯥꯔꯣꯏ
ꯎꯝ
ꯍꯣꯏ ꯆꯠꯂꯔꯣꯏ ꯕꯣꯜ ꯌꯦꯡꯉꯒ ꯑꯗꯨꯝ ꯇꯨꯝꯔꯒ ꯍꯣꯏ ꯑꯗꯨꯝ ꯇꯧꯕꯅꯦ ꯅꯣꯛꯅꯤꯡꯉꯦ
ꯏꯃꯨꯡ ꯆꯨꯔꯗꯤ ꯆꯠꯂꯣꯏ ꯅꯣꯡ ꯆꯨꯗ꯭ꯔꯥꯗꯤ ꯆꯠꯅꯤ
ꯆꯠꯄꯔꯥ
ꯑꯩꯈꯣꯏꯒꯤ ꯆꯔꯁꯗꯣ
ꯑ ꯑ ꯌꯥꯔꯦ ꯍꯥꯏꯗ꯭ꯔꯁꯨ ꯌꯥꯔꯦ
ꯃꯦꯅ